ꯇ꯭ꯔꯦꯠ
ꯑꯗꯨꯅ ꯅꯣꯡꯉꯥꯟꯕ ꯅꯣꯡꯉꯥꯥꯟꯕꯁꯨ ꯇꯧꯗꯣꯏꯁꯤꯅꯦ
ꯎꯝ
ꯍꯣꯡꯕꯁꯦ ꯆꯠꯂꯅꯤ ꯅꯨꯡꯗꯥꯡꯗꯅ ꯍꯣꯡꯉꯅꯤ ꯑꯗꯨꯒ ꯅꫭꯡꯉꯥꯜꯂꯒ ꯑ ꯂꯨꯍꯣꯡꯕꯩ ꯌꯦ ꯅꯨꯡꯗꯥꯡꯁꯤꯗꯗꯤ ꯃꯃꯥꯁꯤ ꯄꯤ ꯊꯤꯟꯕ ꯌꯥꯎꯗꯦ ꯌꯥꯎꯅꯗꯦ ꯍꫭꯏ ꯈꯪꯗꯦ ꯑꯩꯁꯨ ꯑꯗꯨ ꯌꯥꯎꯅꯗꯦ ꯑꯗꯨꯗꯨꯒ ꯅꯣꯡꯉꯥꯜꯂꯒ ꯎꯝ ꯃꯣꯏꯒꯤ ꯎꯄꯨ ꯑꯃ ꯂꯩꯕꯅꯤ ꯅꯨꯄꯤꯗꯨꯅ ꯄꯨꯒꯤ ꯕ ꯑꯗꯨꯝ ꯁꯣꯔ ꯂꯣꯜꯂꯒ ꯊꯝꯗꯣꯏꯕ ꯑꯗꯨꯒꯤ ꯁꯣꯁꯤ ꯃꯃꯥꯁꯤ ꯁꯤꯅ ꯄꯨꯔꯒ ꯂꯥꯛꯑꯅꯤ
ꯑꯗꯨ ꯑꯗꯨꯗꯤ ꯅꯠꯇ꯭ꯔꯣ
ꯅꯠꯇꯦ ꯃꯉꯥꯅꯤꯗ ꯅꯠꯇꯦ ꯅꯨꯡꯉꯥꯡꯕꯗꯅꯤ ꯅꯣꯡꯉꯥꯟꯕꯗꯁꯨ ꯎꯄꯨ ꯑꯃꯗꯤ ꯍꯪꯉꯝꯕꯅꯤꯍꯦ
ꯈꯪꯗꯦ ꯅꯨꯃꯤꯠ ꯃꯉꯥꯅꯤꯅ ꯑꯃꯗꯤ ꯇꯧꯈꯤꯕꯅꯦ ꯅꯍꯥꯟ ꯚꯤ ꯀꯩꯅꯣꯗ ꯌꯦꯡꯕꯗ ꯑꯃ ꯊꯦꯡꯅꯩꯌꯦ
ꯃꯉꯥꯅꯤꯗꯗꯤ ꯆꯥꯛ ꯆꯥꯛꯀꯧꯕ ꯂꯥꯛꯇꯣꯏ ꯅꯠꯇ꯭ꯔꯣ
ꯍꯣꯏ ꯍꯣꯏ ꯑꯗꯨꯗ ꯑꯃ ꯀꯩꯅꯣꯝ ꯀꯩꯅꯣꯝꯃ ꯌꯥꯝ ꯀꯨꯞꯊꯔꯦ ꯋꯥꯔꯤꯗꫭ ꯃꯣꯏ ꯊꯝꯗꯨꯗꯥ
ꯇꯞꯄꯦ ꯅꯪꯅꯒꯤꯗꫭ ꯉꯁꯥꯏꯒꯤ ꯗꯥꯏꯅ ꯍꯧꯗꯦ
ꯌꯥꯝ ꯀꯨꯞꯊꯔꯦ ꯋꯥꯔꯤꯗꯣ ꯑꯗꯨ ꯍꯥꯡꯗꯣꯏꯅꯤ ꯈꯣꯠꯇꯣꯏꯅꯤ ꯀꯥꯏꯅ ꯍꯥꯏꯌꯦꯕ
ꯑꯗꯨꯒ ꯃꯥꯗꯨ ꯆꯠꯂꯅꯤ ꯅꯣꯡꯉꯥꯟꯕꯗꯗꯤ ꯃꯃꯥꯁꯦ ꯌꯥꯎꯔꯥ ꯆꯠꯂꯅꯤ
ꯆꯥꯛ ꯀꯩꯀꯥ ꯆꯥꯔꯣꯏꯗ꯭ꯔꯣ
ꯆꯥꯗꯦ ꯅꯨꯡꯊꯤꯟꯗ ꯆꯠꯇꯣꯏꯅꯤ ꯅꯨꯡꯁꯥꯒ ꯃꯝꯊꯔꯛꯑ ꯀꯥꯟꯗ ꯊꯥꯏꯅꯗꯤ ꯄꯨꯡ ꯑꯅꯤ ꯑꯍꯨꯝꯗꯨꯒ ꯆꯠꯅꯔꯝꯕꯅꯤ ꯍꯧꯖꯤꯛꯇꯤ ꯌꯨꯝ ꯑꯍꯨꯝ ꯃꯔꯤ ꯍꯦꯟ ꯆꯠꯅꯕꯁꯨ ꯌꯥꯎꯔꯛꯑꯦ ꯑꯗꯨ ꯅꯣꯡꯗꯤꯟ ꯒꯤꯗꯥ ꯆꯠꯇꯣꯏꯅꯤ
ꯑꯗꯨ ꯅꯨꯡꯊꯤꯟꯗ ꯆꯠꯂꯅꯤ ꯑꯗꯨꯗꯨꯒ ꯃꯥꯏ ꯀꯩꯀꯩꯅꯣ ꯈꯔꯗꯤ ꯇꯧꯔꯅꯤ ꯑꯗꯨꯒ ꯌꯥꯝ ꯀꯟꯅ ꯇꯧꯅꯤꯡꯉꯥꯏꯗꯤ ꯂꯩ
ꯑꯦ
ꯑꯆꯥꯄꯣꯠ ꯆꯥꯕ ꯆꯠꯄꯅꯤ ꯑꯆꯥꯄꯣꯠꯇꯨꯅ ꯆꯧ ꯍꯥꯞꯄꯁꯨ ꯌꯥꯔꯦ ꯀꯦꯔꯤ ꯆꯅꯥ ꯍꯥꯞꯄꯁꯨ ꯌꯥꯔꯦ ꯑꯥꯂꯨ ꯁꯥꯛ ꯍꯥꯞꯄꯁꯨ ꯌꯥꯔꯦ ꯕꯣꯔꯥ ꯍꯥꯞꯄꯖꯨ ꯌꯥꯔꯦ
ꯑꯥ
ꯅꯪ ꯀꯩ ꯆꯥꯅꯤꯡꯏ
ꯕꯤꯁꯀꯨꯗꯤ ꯌꯥꯇ꯭ꯔꯣ
ꯇꯥꯗꯦ
ꯕꯤꯁꯀꯤꯠꯇꯤ ꯌꯥꯗ꯭ꯔꯣ
ꯄꯤꯔꯖꯨ ꯌꯥꯏ ꯑꯗꯨ ꯍꯥꯞꯅꯗꯦ ꯕꯤꯁꯀꯨꯠꯄꯨ ꯀꯅꯥ ꯆꯥꯅꯩꯌꯦꯒꯦ ꯗꯥꯛ ꯆꯥꯒꯦꯔꯣ ꯅꯪꯒꯤꯗ ꯃꯔꯤ ꯍꯥꯞꯄꯤꯒꯦ
ꯑꯇꯨ ꯇꯨꯠ ꯇꯨ ꯑꯣꯏꯔꯗꯤ ꯁꯃꯣꯁꯥ ꯌꯦꯟ ꯁꯃꯣꯁꯥ ꯑꯃ ꯆꯉꯥꯡ ꯆꯉꯧ ꯀꯣꯐꯤ ꯑꯃ ꯍꯩꯃꯍꯤ ꯑꯥ ꯑꯩ ꯀꯩꯅꯣ ꯊꯝꯕꯤꯔꯅꯤ ꯑꯗꯨꯅ ꯀꯩꯅꯣ ꯑꯇꯣꯞꯄꯒꯤ ꯑꯣꯏꯅ ꯍꯥꯏꯗꯤ
ꯑꯗꯨꯃꯥꯏꯅ ꯍꯩ ꯃꯍꯤ ꯊꯛꯅꯕꯒ ꯈꯔ ꯆꯥꯃꯟ ꯆꯥ ꯆꯥꯉꯥꯡ ꯆꯥꯉꯧ ꯑꯗꯨꯒ ꯀꯔꯤꯅꯣ
ꯌꯥꯗ꯭ꯔꯦ ꯑꯗꯒꯤꯗꯤ ꯑꯥ
ꯀꯩꯗꯧꯔꯕ
ꯎꯝ ꯁꯤꯡꯒꯔ ꯑꯃ ꯃꯝ ꯌꯥꯎꯔꯖꯨ ꯌꯥꯔꯦ ꯑꯗꯨꯗꯩ ꯀꯤꯂꯤꯆꯅꯥꯖꯨ ꯂꯩꯔꯦ ꯑꯗꯒꯤ ꯃꯊꯪ ꯃꯊꯪ ꯍꯥꯏꯌꯣ ꯑꯗꯒꯤ ꯑꯥ ꯁꯤꯡꯖꯨ ꯌꯥꯎꯔꯦ
ꯃꯊꯪ
ꯑꯗꯒꯤ ꯆꯥꯉꯥꯡ
ꯃꯊꯪ
ꯑꯗꯒꯤ ꯊꯨꯝꯕꯥ ꯑꯃ ꯌꯥꯎꯔꯅꯤ ꯈꯦꯔ ꯇ꯭ꯔꯒꯥ ꯖꯤꯂꯤꯕꯤ ꯈꯖꯨꯔ ꯅꯣꯡꯖꯨꯔ
ꯃꯊꯪ
ꯑꯥ ꯃꯦꯛꯀꯣꯅꯤ ꯅꯠꯇ꯭ꯔꯒ ꯆꯧ ꯑꯥ ꯎꯝ ꯑꯂꯨ ꯆꯣꯞ
ꯇꯪ
ꯑꯥ ꯄ꯭ꯂꯥꯎ ꯅꯠꯇ꯭ꯔꯒ
ꯈꯤꯔ ꯃꯊꯪ ꯈꯤꯔ
ꯎꯝ ꯑꯗꯨ ꯆꯥꯗꯣꯏꯅꯤ ꯃꯊꯪ
ꯊꯪ
ꯎꯝ ꯎꯝ ꯆꯥꯉꯧ ꯅꯠꯇ꯭ꯔꯒ ꯆꯉꯥꯡ
ꯎꯝ ꯑꯃ ꯃꯣꯏ ꯐꯝ ꯊꯥꯕ ꯆꯠꯄꯗꯨꯅ ꯂꯨꯍꯣꯡꯗ꯭ꯔꯤꯀꯥꯟꯗ ꯅꯠꯇ꯭ꯔꯣ
ꯎꯝ ꯑꯣꯃꯦ ꯎ ꯇꯔ ꯅꯠꯇ꯭ꯔ ꯍꯥꯏ ꯏꯄ ꯇꯔꯃ ꯑꯣꯏꯗꯅꯅꯤ
ꯎꯝ
ꯑꯗꯨ ꯑꯗꯨꯃꯥꯏꯅ ꯑꯆꯥꯄꯣꯠ ꯃꯌꯥꯝꯗꯣ ꯄꯨꯊꯣꯔꯛꯑꯅꯤ ꯃꯌꯥꯝ ꯆꯥꯊꯣꯔꯛꯑꯅꯤ
ꯑꯗꯧꯗꯤ ꯍꯥꯥꯎꯔꯅꯤ
ꯑꯗꯨꯗꯨꯒ ꯆꯥꯕꯗꯨ ꯑꯣꯛꯇ꯭ꯔꯦ ꯍꯥꯏꯔꯁꯨ ꯀꯩꯅꯗꯨꯗ ꯍꯥꯏꯔꯅꯤ
ꯍꯥꯏꯔꯅꯤ
ꯀꯩ ꯏꯕꯦꯝꯃꯥ ꯑꯆꯥꯄꯣꯠ ꯑꯣꯛꯇꯔꯦꯅ
ꯑꯝ
ꯅꯪꯅ ꯑꯩꯉꯣꯟꯗꯒꯤ ꯀꯣꯠ ꯀꯣꯠꯇꯅ ꯂꯧꯍꯟꯗꯒꯦ ꯑꯩ ꯎꯔꯦ
ꯎꯝ ꯎꯝ ꯎ
ꯆꯦꯆꯦ ꯀꯩꯅ ꯇꯧꯔꯒ ꯁꯤꯁꯦ ꯌꯥꯝ ꯍꯥꯎꯋꯦ ꯁꯤꯁꯦ ꯂꯩꯇ꯭ꯔꯣ ꯑꯗꯒꯤ ꯑꯩ ꯄꯦꯀꯦꯠ ꯑꯃ ꯈꯥꯡꯕ ꯈꯣꯠꯂꯤꯁꯦ ꯍꯣꯔꯦꯟ ꯑꯩ ꯇꯨꯃꯤꯟꯅ ꯐꯠ ꯆꯪꯉꯒ ꯐꯠ ꯂꯥꯎ ꯂꯧꯔ ꯊꯣꯛꯈꯤ ꯀꯥꯏꯅ
ꯅꯪ ꯎꯕꯤꯔꯤꯕ
ꯑꯩꯅ ꯈꯪꯕꯤꯔꯤꯅꯤ ꯅꯪꯅ ꯇꯧꯗꯣꯏꯗꯣ
ꯎꯝ
ꯅꯠꯇ꯭ꯔꯒ ꯅꯪꯅꯒ ꯃꯦꯁꯦꯁ ꯍꯟꯅ ꯊꯥꯔꯛꯑꯒ ꯍꯣꯔꯦꯟꯗꯨ ꯁꯨꯃꯥꯏꯅ ꯅꯣꯡꯃ ꯆꯜꯂꯨꯔꯣ ꯑꯗꯨꯗꯨꯒ ꯑꯩꯉꯣꯟꯗ ꯒꯤꯒꯤ ꯏꯟꯁꯤꯜꯂꯒ ꯄꯤꯕ ꯁꯥꯔꯣ ꯑꯗꯣ ꯑꯩ ꯈꯪꯗꯕꯗ ꯑꯩ ꯏꯀꯥꯏꯕ ꯁꯥꯔꯒꯦ
ꯎꯝ ꯁꯣꯢꯗ꯭ꯔꯕꯅꯤ ꯑꯗꯨꯗꯤ
ꯎꯝ ꯑꯩ ꯏꯟꯊ ꯆꯅꯔꯛꯀꯦ ꯑꯗꯨꯗꯨꯒ ꯅꯪ ꯑꯗꯨꯝ ꯄꯤꯍꯜꯂꯛꯑꯣ ꯀꯥꯏꯅ
ꯀꯩꯅꯣꯗ ꯒꯥꯔꯤꯗ ꯍꯥꯥꯞꯆꯜꯂꯣꯀꯣ ꯀꯥꯏꯅ
ꯑ ꯑꯩꯅ ꯌꯥꯗ꯭ꯔꯦ ꯍꯥꯏꯁꯤꯅ ꯅꯪ ꯑꯗꯨꯝ ꯎꯝ ꯄꯩꯁꯥ ꯈꯤꯇꯪ ꯈꯥꯇꯪ ꯎꯝ ꯑꯦ ꯇꯥꯟꯚꯥꯏ ꯀ ꯌꯥ ꯍꯥꯏ ꯃꯥ ꯌꯥꯔꯤ ꯍꯥꯏ ꯇꯧꯒ꯭ꯔꯦ
ꯎꯝ ꯃꯥ ꯌꯥꯔꯤ ꯁꯤ ꯄꯨꯁꯦꯡꯈ꯭ꯔꯣ
ꯁꯦ ꯄꯨꯁꯤꯟꯈ꯭ꯔꯣ ꯑꯍꯅꯤ ꯍꯥꯏ
ꯁꯤꯗ ꯍꯥꯟꯅ ꯌꯦꯡ ꯉꯧꯗꯣꯏꯗꯨꯗꯤ ꯑꯩꯅ
ꯅꯪ ꯊꯔꯒ ꯌꯦꯡꯎꯔꯒ ꯑꯩ ꯀꯣꯏ ꯍꯣꯏꯕ ꯀꯥꯢꯅ ꯇꯧꯈꯠꯂꯛꯑꯕ
ꯑꯩ ꯍꯥꯢꯗꯦꯍꯦ ꯒꯥꯢꯅ
ꯎꯝ ꯑꯩꯥ ꯀꯥꯢ ꯍꯥꯢꯕ ꯃꯥꯁꯤꯗꯤ ꯄꯤꯔꯛꯑꯣ ꯑꯗꯨꯥꯏꯅ ꯇꯧꯗꯣꯏ ꯒꯣꯢꯔꯗꯤ ꯂꯧꯈ꯭ꯔꯒꯦ ꯀꯥꯏꯔꯒ ꯅꯪꯒꯤ ꯈꯜꯂꯒ ꯇꯧꯕꯤꯕꯒꯤ ꯋꯥꯔꯤ ꯈꯪꯕ ꯀꯥꯏꯔꯒ ꯑꯩꯉꯣꯟꯗ ꯑꯃꯨꯛ ꯇꯥꯏꯁꯜꯂꯛꯇꯣꯏꯅꯦ
ꯎꯝ ꯅꯪꯒꯤ ꯃꯃꯥꯡꯗ ꯃꯤ ꯃꯃꯥꯡꯗ ꯆꯣꯞꯇꯅꯕ ꯍꯥꯏꯕꯤꯕꯅꯤ
ꯇꯥꯔꯦ
ꯃꯤꯃꯥꯡꯗ ꯆꯣꯞꯇꯅꯕ ꯍꯥꯏꯕꯤꯕꯅꯤ ꯀꯥꯏꯅ
ꯎꯝ ꯅꯉꯣꯟꯗꯅꯦ ꯂꯣꯏꯅ ꯇꯥꯍꯧꯗꯣꯏꯁꯦ ꯀꯥꯏꯅ
ꯑ ꯅꯦꯡꯉꯌꯦ ꯃꯤꯅ ꯂꯩꯀꯥꯏꯅ ꯐꯠꯇꯕ ꯇꯥ ꯎꯒꯤꯅꯤꯒꯥꯢꯅ
ꯅꯪ ꯍꯧꯖꯤꯛꯇꯩ ꯍꯧꯅ ꯐꯠꯇꯕꯅꯤ ꯍꯥꯏꯍꯟꯅꯤꯡꯕ꯭ꯔꯥ ꯑꯗꯨꯗꯨꯅ ꯄꯦꯀꯦꯠ ꯑꯃꯒ ꯍꯥꯞꯄꯛꯑꯣ ꯆꯠꯂꯣ ꯀꯥꯏꯅ
ꯃꯅꯥꯎꯄꯥ ꯂꯥꯛꯄꯁꯨ ꯀꯔꯤꯝꯇ ꯄꯤꯕꯤꯈꯤꯗꯦ ꯒꯥꯏ
ꯍꯥꯄꯣ ꯆꯠꯂꯣ ꯀꯥꯏꯅ
ꯍꯣꯔꯦꯟ ꯌꯨꯝꯗ ꯆꯥꯔꯅꯤ ꯍꯣꯔꯦꯟ ꯅꯨꯡꯗꯥꯡꯒꯤꯁꯨ ꯑꯝꯨꯛ ꯆꯥꯅꯕ
ꯎꯝ ꯌꯥꯎꯅꯕꯅꯤ ꯑꯗꯒꯤꯗꯤ
ꯑꯗꯒꯤꯗꯤ
ꯆꯥꯊꯣꯛꯑꯅꯤ ꯑꯗꯨꯗꯨꯒ ꯑꯃꯨꯛ ꯅꯝꯃꯅꯤ ꯅꯝꯗꯧꯕ ꯀꯩ ꯀꯩꯅꯣ ꯀꯦꯗꯦꯛ ꯀꯗꯥꯛ ꯑꯗꯨ ꯅꯝꯕ ꯂꯣꯏꯔꯒ ꯅꯣꯏ ꯑꯗꯨꯝ ꯅꯨꯄꯤ ꯃꯌꯨꯝꯒꯤ ꯃꯤꯒꯩ ꯂꯣꯏ ꯆꯠꯈ꯭ꯔꯅꯤ
ꯑꯗꯨꯑꯣꯏꯗꯤ
ꯂꯩꯍꯧꯔꯅꯤ ꯑꯗꯒꯤꯗꯤ ꯅꯨꯃꯤꯠ ꯃꯉꯥꯅꯤ ꯁꯨꯔꯀꯥꯟꯗ ꯅꯤꯉꯣꯟ ꯆꯀꯧꯕ ꯂꯥꯛ ꯅꯤꯉꯣꯟ ꯆꯥꯀꯧꯕꯌꯦ ꯃꯄꯥꯝ ꯆꯥꯀꯧꯕ ꯂꯥꯛꯑꯅꯤ
ꯑꯅꯤ
ꯁꯔꯦꯡ ꯊꯣꯡꯕ ꯆꯥꯊꯣꯛꯑꯅꯤ ꯔꯧ ꯊꯣꯡꯕ ꯆꯥꯊꯣꯛꯑꯅꯤ
ꯏꯟꯖꯥꯡꯒꯗꯣ ꯍꯥꯎꯇ꯭ꯔꯗꯤꯀꯣ
ꯎꯝ ꯅꯣꯏꯅ ꯇꯧꯗꯣꯏꯅꯦ ꯑꯗꯨꯗꯤ ꯑꯩꯅ ꯇꯧꯗꯣꯏ ꯅꯠꯇꯦ
ꯅꯪꯗꯤ ꯑꯍꯥꯎꯕ ꯊꯤꯇꯥꯔꯦꯅꯦ
ꯅꯣꯏꯅ ꯅꯣꯏꯅ ꯇꯧꯗꯣꯏꯅꯤ ꯑꯗꯨꯗꯤ
ꯎꯝ
ꯑꯗꯨꯗꯤ ꯅꯣꯏꯅ ꯂꯣꯏꯅ ꯁꯤꯟꯒꯗꯕ
ꯅꯨꯞ ꯅꯨꯄꯥ ꯃꯌꯨꯝꯗꯨꯅꯁꯨ
ꯑꯦ ꯅꯨꯄꯤ ꯃꯌꯨꯝꯗꯅꯦ ꯇꯧꯔꯤꯖꯦ ꯆꯥꯀꯧꯕꯖꯦ
ꯅꯨꯄꯤ ꯃꯌꯨꯝꯗꯔꯣ
ꯑ ꯅꯨꯄꯥ ꯃꯌꯨꯝꯗ ꯅꯠꯇꯦ ꯑꯉꯥꯎꯕ ꯅꯨꯄꯤ ꯃꯌꯨꯝꯗꯨꯗꯅꯦ ꯅꯨꯄꯤ ꯅꯨꯄꯤꯗꯣ ꯃꯄꯥꯝꯗ ꯂꯥꯛꯑ ꯆꯥꯗꯣꯏꯅꯤ ꯑꯗꯨꯏꯅꯤ ꯃꯄꯥꯝ ꯆꯥꯛ ꯀꯧꯕ
ꯑꯗꯨꯗꯤ ꯑꯗꯨꯝ ꯂꯥꯛꯄꯅꯤ ꯇꯨꯃꯤꯟꯅ ꯑꯗꯨꯝ ꯆꯥꯎ ꯃꯤ ꯃꯌꯨꯝꯗ ꯂꯥꯛꯑꯒ
ꯑꯦ ꯅꯪꯗꯤꯅ ꯑꯗꯨꯅ ꯑꯩꯒꯤꯁꯨ ꯇꯤꯐꯤꯟꯗ ꯅꯁꯥꯅꯈꯪꯅ ꯊꯛ ꯊꯛ ꯊꯛ ꯊꯛ ꯌꯣꯝꯃꯒ ꯊꯝꯈꯤꯒꯗꯕ ꯑꯗꯨꯏ ꯑꯩ ꯁꯤꯁꯤ ꯁꯤꯁꯤ ꯁꯤ ꯅꯪ ꯌꯥꯝ ꯄꯥꯝꯖꯕꯗꯣ ꯍꯥꯞꯄꯕꯅꯤ
ꯇꯨꯃꯤꯟꯅ ꯆꯥꯔꯒ ꯇꯨꯃꯤꯟꯅ ꯑꯗꯨꯝ ꯍꯟꯒꯣ
ꯅꯪꯒꯤꯗꯨꯖꯨ ꯍꯥꯏꯔꯛꯀꯗꯣꯏꯕ ꯑꯗꯨꯗꯤ
ꯂꯩꯍꯧꯔꯤꯕ ꯈꯣꯠꯍꯧꯔꯤꯕ ꯀꯥꯏꯅꯒ ꯅꯤꯕ ꯌꯥꯔꯣꯏ
ꯑꯩꯒꯤꯗꯖꯨ ꯄꯦꯛꯀꯦꯠ ꯑꯗꯨ ꯑꯗꯥ ꯍꯥꯏꯔꯛꯄ ꯌꯥꯔꯣꯏ
ꯑꯩꯗꯤ ꯑꯩꯈꯣꯏ ꯃꯥ ꯊꯥꯗꯣꯔꯛꯀꯅꯤ ꯑꯩꯈꯣꯏꯃꯥ ꯊꯥꯗꯣꯛꯑꯅꯤ ꯎꯝ ꯎꯝ ꯎꯝ ꯅꯪ ꯅꯣꯏ ꯕꯥ ꯀꯩ ꯇꯧꯗꯣꯏꯕ
ꯏꯁ ꯑꯩꯈꯣꯏꯗꯤ ꯈꯣꯏꯄꯥꯅ ꯍꯥꯏꯔꯛꯀꯗꯣꯔꯤꯕ ꯍꯥꯞꯈꯔꯣ ꯍꯥꯞꯈꯔꯣ ꯀꯥꯏꯅꯒ ꯅꯆꯦꯒꯤ ꯑꯝꯇꯥ ꯍꯥꯞꯄꯨꯂꯥꯎ ꯉꯥꯟꯕ ꯀꯥꯏꯅꯒ
ꯎꯝ ꯅꯪ ꯅꯄꯥꯗꯤ ꯑꯩꯒꯤ ꯑꯣꯏꯔꯗꯝꯅꯤ
ꯉꯟꯕꯥ ꯅꯆꯦꯒꯤ ꯁꯤꯁ‌ꯦ ꯍꯥꯞ ꯃꯥꯏꯖꯦ ꯑꯝꯇ ꯍꯥꯞꯄꯤꯌꯨ ꯂꯥꯎꯅꯦ ꯀꯥꯏꯅꯒ ꯅꯪꯖꯦ ꯐꯠ ꯀ ꯀꯧꯁꯜꯂꯒ ꯐꯠ ꯍꯥꯞꯐꯟꯗꯣꯏꯕ
ꯎꯝ ꯎꯝ
ꯅꯪꯅ ꯇꯧꯔꯛꯏꯔꯣ ꯑꯩꯅ ꯇꯧꯔꯤꯔꯣ ꯁꯤꯕꯣ
ꯑꯩꯅ ꯁꯨꯃꯥꯏ ꯁꯨꯃꯥꯏ ꯇꯧꯗꯅ ꯁꯨꯃꯥꯏꯅ ꯇꯧꯋꯦꯌꯦ
ꯑꯗꯨꯃꯥꯏꯅ ꯇꯧꯗꯅ ꯑꯁꯨꯨꯃꯥꯏꯅ ꯇꯧꯕꯗꯩꯗꯤ
ꯎꯝ
ꯑꯗꯨꯃꯥꯏꯅ ꯑꯗꯨꯝ ꯇꯧꯔꯒ ꯑꯗꯨꯃꯥꯏꯅ ꯁꯨꯝ ꯇꯧꯔꯝꯕꯗꯒꯤꯗꯤ ꯁꯤꯗꯒꯤ ꯌꯧꯔꯛꯇꯅ ꯁꯨꯃꯥꯏꯅ ꯇꯧꯔꯒ ꯁꯤ ꯐꯧꯕ ꯌꯧꯔꯦ ꯍꯥꯏꯕꯗꯣ ꯍꯥꯏꯔꯒ ꯑꯗꯨꯃꯥꯏꯅ ꯑꯃꯨꯛ ꯌꯧꯔꯦ ꯍꯥꯏꯔ ꯀꯥꯟꯗ
ꯀꯥꯏꯗꯅ‌ꯣꯕ ꯌꯧꯔꯤꯁ
ꯑꯗꯨ ꯁꯤꯒꯤ ꯌꯧꯕꯝꯗꯣ ꯑꯧꯗ ꯌꯧꯔꯦ ꯀꯥꯟꯗ ꯑꯃꯨꯛ ꯌꯧꯔ ꯌꯧꯕꯝꯗꯣ ꯌꯧꯔꯕꯅꯤꯅ
ꯀꯥꯏꯗꯅꯣꯝꯃ
ꯑꯗꯨ ꯌꯧꯕꯝꯗꯣ ꯌꯧꯕꯝꯗꯣ
ꯑꯦ
ꯑꯗꯨ ꯌꯧꯕꯝꯗꯨ ꯌꯧꯔ‌ꯦ ꯍꯥꯏꯔ ꯁꯤꯗꯒꯤꯅ ꯁꯤꯗ ꯆꯛ ꯈ꯭ꯔꯕꯗꯣ ꯌꯧꯒ꯭ꯔꯕꯅꯤꯅ ꯑꯃꯨꯛ ꯁꯤꯗꯒꯤꯅ ꯁꯤꯗ ꯆꯠ ꯑꯗꯨꯒꯤ ꯆꯞ ꯃꯥꯟꯅꯕ ꯑꯁꯥꯡꯕꯗꯣ ꯑꯃꯨꯛ ꯁꯤꯗꯒꯤꯅ ꯁꯤꯠ ꯑꯁꯤꯠ ꯑꯁꯤꯗꯒꯤꯅ ꯑꯗꯨꯗ ꯐꯥꯎꯕ ꯑꯃꯨꯛ ꯆꯠꯇ‌ꯣꯏꯕ
ꯆꯠꯇ‌ꯣꯏꯕ ꯀꯩꯅꯣꯕ ꯆꯠꯂꯤꯁꯤꯅ ꯀꯅꯥꯅꯣꯕ
ꯑꯗꯨꯒꯤ ꯀꯅꯥꯅꯣꯒꯤ ꯀꯅꯥꯅꯣꯝꯅ ꯑꯗꯨꯗ ꯇꯧꯔꯒ ꯁꯨꯃꯥꯏꯅ ꯆꯠꯈ꯭ꯔꯒ ꯑꯃꯨꯛ ꯍꯜꯂꯛꯄꯗꯣ
ꯅꯪꯅ ꯉꯥꯡꯉꯤ ꯋꯥꯗꯨꯕꯨ ꯋꯥꯔ ꯅꯪꯅ ꯍꯥꯏ ꯋꯥꯗꯨ ꯍꯥꯏ
ꯃꯥꯅꯤ ꯑꯗꯨꯝ ꯇꯥꯎ ꯋꯥꯔꯤꯅꯤ ꯋꯥꯔꯤꯗꯣ ꯂꯤꯗꯣꯏꯅꯤ ꯏꯅꯥ ꯋꯥꯔꯤꯗꯨ ꯂꯤꯔꯤꯅꯤ
ꯅꯪ ꯀꯅꯥꯅꯣ ꯅꯪ ꯀꯔꯤꯅꯣ
ꯑꯩꯖꯦ ꯁꯨꯃꯥꯏꯅ ꯅꯨꯄꯤ ꯑꯃ ꯑꯣꯏꯕꯗꯨꯗ ꯁꯨꯃꯥꯏꯅ ꯄꯣꯛꯊꯣꯛꯑꯝꯃꯒ ꯅꯨꯄꯤ ꯑꯃ ꯑꯣꯏꯔꯒ ꯁꯨꯃꯥꯏꯅ ꯆꯥꯎꯔꯛꯑꯒ ꯁꯨꯃꯥꯏꯅ
ꯎꯝ ꯁꯨꯃꯥꯏꯅ ꯇꯧꯔꯒ ꯁꯨꯃꯥꯏꯅ ꯂꯩꯔꯛꯑꯒ ꯁꯨꯃꯥꯏꯅ ꯁꯨꯝ ꯂꯩꯔꯛꯄꯗꯒꯤ ꯂꯩꯔꯛ ꯑꯗꯒꯤ ꯁꯨꯝ ꯆꯥꯎꯔꯛꯑꯒ ꯆꯥꯎꯔꯛꯑꯒ ꯁꯨꯃꯥꯏꯅ ꯂꯩꯔꯕꯗꯒꯤ ꯍꯧꯖꯤꯛꯇꯣ ꯁꯨꯃꯥꯏꯅ ꯂꯣꯏꯅ ꯇꯝꯃꯒ ꯂꯣꯏꯔꯒ ꯁꯨꯃꯥꯏꯅ ꯂꯩꯔꯒ ꯁꯨꯃꯥꯏꯅ
ꯑꯣꯏꯔꯛꯄꯗꯩ ꯑꯣꯏꯔꯛꯄꯗꯩ ꯃꯤꯔ‌ꯦꯝ ꯑꯣꯏꯔꯤ ꯅꯪ
ꯋꯥꯔꯤ ꯁꯥꯟꯅꯕ
ꯑꯣ
ꯑꯗꯨꯃꯥꯏꯅ ꯌꯥꯎꯔꯒꯗꯤ ꯑꯃꯨꯛ ꯍꯣꯔꯦꯟ ꯆꯥꯎꯈꯠꯇꯕ ꯑꯗꯨ ꯑꯗꯥ ꯑꯅꯥ ꯍꯥꯏꯔꯛꯑꯗꯤ ꯅꯪ ꯀꯃꯥꯏꯅ ꯇꯧꯒꯅꯤ
ꯇꯥꯔꯦ ꯑꯗꯨꯗꯤ ꯄꯥꯝꯃꯨꯔꯦ ꯑꯗꯨꯗꯤ ꯑꯩ ꯂꯥꯟꯖꯔꯦ
ꯑꯗꯒꯤꯗꯤ ꯑꯃꯨꯛ ꯁꯨꯃꯥꯏꯅ ꯁꯣꯝꯗꯒꯤ ꯊꯥꯗꯣꯛꯈ꯭ꯔꯒ ꯑꯁꯣꯝꯗ ꯃꯨꯛ ꯌꯧꯔꯒ ꯑꯃꯨꯛ ꯒ꯭ꯌꯥꯟ ꯇꯥꯅ ꯂꯩꯔꯨꯔꯒ ꯑꯃꯨꯛ ꯁꯨꯃꯥꯏꯅ ꯍꯟꯗꯔꯛꯑ ꯀꯥꯟꯗ ꯍꯨꯠ ꯂꯩꯊꯔꯛꯄꯗ
ꯎꯝ
ꯇꯧꯕꯗꯣ
ꯀꯩꯅꯣ ꯇꯧꯏꯖꯦ ꯀꯩꯅꯣ ꯂꯨꯠꯊꯔꯛꯏꯖꯦ ꯀꯩ ꯇꯥꯍꯧꯔꯒꯦ
ꯁꯨꯃꯥꯏꯅ ꯆꯠꯔꯨꯔꯒ ꯑꯃꯨꯛ ꯍꯜꯂꯛꯄꯗ ꯍꯨꯠ ꯂꯩꯊꯔꯛꯑꯦꯗꯅ ꯑꯗꯨꯒꯤ
ꯑꯗꯨꯝ ꯇꯥꯑꯣꯅꯦ ꯑꯗꯩꯗꯤ ꯁꯨꯃꯥꯏꯅ ꯂꯩ ꯈꯜꯂꯦ
ꯑꯩ ꯇꯥꯕꯔꯥ ꯍꯪꯉꯤꯅꯤꯅꯦ
ꯑꯗꯒꯤꯗꯤ ꯇꯥꯁꯜꯂꯦ ꯍꯥꯏꯔꯒ ꯁꯨꯃꯥꯏꯅ ꯁꯣꯝꯗꯒꯤ ꯇꯥꯁꯟꯕꯗꯨꯅ ꯒꯣꯔꯣꯡ ꯒꯣꯔꯣꯡ ꯇꯥꯁꯜꯂꯒ ꯁꯨꯝ ꯇꯥꯔꯒ ꯁꯨꯝ ꯇꯥꯔꯒ ꯆꯠꯄꯗꯨꯅ ꯁꯨꯃꯥꯏꯅ ꯁꯣꯝ ꯅꯥꯀꯟ ꯌꯧꯔꯛꯑꯦ ꯌꯦꯠꯂꯣꯝꯒꯤ ꯅꯥꯀꯣꯡꯖꯦ ꯌꯧ ꯔꯦ ꯍꯥꯏꯔ ꯀꯥꯟꯗ ꯑꯃꯨꯛ ꯇꯥꯁꯟꯒꯤꯕꯗꯣ ꯑꯃꯨꯛ ꯁꯣꯝꯒꯤ ꯑꯣꯏꯔꯣꯝꯖꯤ ꯁꯣꯝ ꯅꯥꯀꯟꯒꯤꯖꯤꯗ ꯑꯃꯨꯛ ꯒꯨꯗ꯭ꯔꯨꯡ ꯍꯥꯏꯔꯒ ꯑꯃꯨꯛ ꯆꯠꯂꯒ ꯆꯠꯂꯒ ꯁꯣꯝ ꯅꯥꯀꯟꯒꯤ ꯑꯃꯨꯛ ꯌꯧꯔꯛꯑꯕ ꯑꯗꯨ ꯌꯧꯔꯛꯄꯗꯨ ꯀꯥꯟꯗꯨꯗ ꯑꯃꯨꯛ ꯁꯨꯃꯥꯏꯅ ꯑꯣꯟꯊꯣ ꯑꯣꯛꯑꯒ ꯑꯩꯖꯨ ꯌꯦꯠꯅꯥ ꯅꯥꯀꯣꯡ
ꯑꯥ